ꯍꯜꯂꯣ ꯇꯕ
ꯇꯥ
ꯇꯥꯕ꯭ꯔꯣ
ꯇꯥꯏꯌꯦ
ꯐꯔ ꯇꯥꯎꯕ꯭ꯔꯣ
ꯑꯁ ꯁꯥꯃꯟꯕꯒꯤ ꯐꯦꯟꯒꯤ ꯃꯈꯥꯗ ꯇꯨꯝꯃꯤꯅꯦ ꯅꯪꯗꯤꯦ ꯑꯁ ꯅꯨꯡꯉꯥꯏꯇꯦ ꯐꯦꯟꯒꯤ
ꯂꯧ ꯂꯧꯕꯨꯛꯇ ꯆꯠꯂꯒ ꯑꯃꯨꯛ ꯍꯜꯂꯛꯑꯦ
ꯄꯦ ꯀꯩꯅꯣ ꯐꯧ ꯊꯥꯕ ꯆꯠꯂꯤꯔꯥ ꯅꯠꯇ꯭ꯔꯒ ꯀꯔꯤ ꯇꯧꯕ
ꯏꯁꯤꯡ ꯌꯦꯡꯕ ꯆꯠꯄꯅꯤꯗ
ꯏꯊꯟꯇ
ꯏꯃꯥꯁꯨ ꯏꯄꯥꯁꯨ ꯃꯣꯏ ꯂꯩꯍꯧꯔꯦ ꯑꯩ ꯏꯊꯇ ꯍꯜꯂꯄꯅꯦ
ꯑꯦ ꯇꯥꯒ ꯑꯝꯝꯕꯒꯤꯤꯔꯣ
ꯑ ꯃꯥ
ꯁꯛꯇꯣ
ꯆꯒꯂ ꯃꯒꯤ ꯍꯥꯥꯟ ꯅꯍꯜꯂ ꯄꯨꯅꯦ
ꯑꯩ ꯀꯔꯤꯅꯣ ꯑꯌꯨꯛꯀꯤ ꯆꯥꯛ ꯆꯥꯗꯤꯗ ꯆꯠꯄ꯭ꯔꯥ
ꯎꯝ ꯆꯗ꯭ꯔꯤ ꯆꯗ꯭ꯔꯦ ꯑ ꯅꯪꯗꯤ ꯀꯔꯤ ꯍꯤꯟꯖꯥꯡ ꯆꯥꯔꯦ
ꯑꯩ ꯑꯜꯂꯨꯒ ꯈꯥꯃꯟꯅꯦ ꯑꯗꯨꯒ ꯉꯔꯥꯡꯗꯣ ꯌꯦꯟꯒꯤ ꯃꯈꯣꯡꯒ ꯃꯔꯤꯟꯗꯨ ꯉꯧꯕ ꯗꯨꯜꯂꯤ ꯍꯥꯎ
ꯉꯔꯦꯍꯦ
ꯉꯁꯤ ꯈꯛꯇꯅꯦꯗ
ꯅ ꯏꯦꯅꯦ ꯅꯣ ꯏ
ꯀꯩ ꯅꯨꯡꯁꯥ ꯊꯣꯛꯄ꯭ꯔꯥ ꯌꯥꯝ ꯀꯟꯅ ꯊꯣꯛꯄ꯭ꯔꯥ ꯈꯨꯟꯗ
ꯅꯨꯡꯁꯥꯗꯤ ꯊꯣꯛꯇꯦ ꯑꯗꯨꯕꯨ ꯁꯥꯕꯗꯤ ꯎꯐ ꯇꯥꯕ ꯌꯥꯔꯦ ꯑꯩꯈꯣꯏ ꯃꯨꯟꯈ꯭ꯔꯦ
ꯑꯁ ꯑꯁꯤꯗꯁꯨꯅꯦ ꯔꯨꯝ ꯔꯨꯝꯒꯤ ꯃꯅꯨꯡꯗ ꯑꯗꯨꯝ ꯂꯩꯔꯁꯨ ꯑꯩꯈꯣꯏ ꯏꯁꯥꯕꯨ ꯀꯩꯅꯣ
ꯏꯁꯤꯡꯗ ꯐꯨꯠꯄꯒꯤ ꯏꯁꯇꯥꯥꯏꯜꯗꯨ ꯇꯧꯔꯦꯕ
ꯅꯣꯏꯁꯨ ꯆꯥꯕ ꯌꯥꯔꯝꯅꯤ ꯑꯗꯨꯗꯤ
ꯉꯥꯏ ꯑꯩꯗꯤ ꯔꯨꯝꯗꯁꯨ ꯁꯥꯇꯤꯟ ꯈꯜꯂꯒ ꯇꯨꯝꯕꯅꯦ
ꯂꯣꯏꯔꯦ
ꯑꯗꯨꯅꯦ ꯈꯜ ꯂꯩ ꯈꯔ ꯏꯪꯕꯒꯨꯝ ꯇꯧꯋꯦꯕ
ꯑꯩꯈꯣꯏꯗꯁꯨ ꯂꯩꯕ ꯅꯨꯡꯉꯥꯏꯇꯦ ꯅꯨꯡꯁꯥ ꯊꯣꯛꯇꯦ ꯑꯗꯨꯕꯨ ꯁꯥꯕꯨꯗꯤ ꯑꯩ ꯂꯣꯣꯏꯔꯦ
ꯀꯩꯅꯣ ꯃꯤ ꯑꯇꯩꯗꯤ ꯐꯧꯗꯣ ꯊꯥꯕ ꯂꯣꯏꯔꯕꯣ ꯃꯤ ꯀꯩꯅꯣꯗꯣ
ꯃꯤ ꯊꯥ ꯃꯤ ꯈꯔꯗꯤ ꯊꯥꯕ ꯍꯥꯎꯈ꯭ꯔꯦ ꯂꯤꯡꯕꯗꯤ ꯍꯥꯎꯅꯗ꯭ꯔꯦꯗ ꯈꯔ ꯋꯥꯠꯂꯦ ꯅꯣꯏ ꯍꯧꯔꯕ꯭ꯔꯣ
ꯈꯪꯗꯦ ꯑꯩ ꯌꯨꯝꯗ ꯐꯣꯟ ꯇꯧꯔꯗꯤ ꯂꯧꯒꯤ ꯃꯇꯥꯡꯗ ꯍꯥꯏꯗꯦ ꯑꯩ ꯋꯥ ꯁꯥꯗꯦ ꯋꯥꯔꯤ ꯁꯥꯗꯦ
ꯅꯪꯒ ꯇꯗꯤ ꯂꯩꯕꯤꯣ
ꯑꯩ ꯐꯥꯎꯔ ꯂꯩꯒ
ꯁꯉꯔꯅꯦ
ꯁꯍꯥꯏ ꯅꯨꯡꯉꯥꯏꯇ
ꯌꯥꯝ ꯅꯩꯕ ꯃꯐꯝꯗ ꯂꯩꯔꯦ ꯅꯣ
ꯍꯨꯃꯥꯡ ꯍꯨꯃꯥꯡ ꯊꯣꯛꯂꯒ ꯑꯗꯨꯝ ꯂꯩꯕꯅꯦ ꯊꯕꯛ ꯇꯧꯗ꯭ꯔꯁꯨ
ꯂꯀꯅꯥꯂ ꯏꯕ꯭ꯔꯣ
ꯑꯩꯒꯤ ꯏꯅꯥꯎꯅꯄꯥꯒ ꯂꯩ
ꯀꯣꯂꯦꯖ ꯀꯥꯕ꯭ꯔꯣ
ꯍꯧꯗ꯭ꯔꯤ ꯃꯥ ꯀꯣꯂꯦꯖꯇꯣ ꯑꯦꯠꯃꯤꯁꯟꯗꯤ ꯇꯧꯔꯕꯅꯦꯕꯀꯣ
ꯎꯝꯝ
ꯗ ꯍꯧꯗ꯭ꯔꯤꯌꯦꯦ ꯖꯨꯂꯥꯏ ꯖꯨꯂꯥꯏꯗ ꯍꯧꯗꯧ ꯃꯥꯜꯂꯦ
ꯈꯁ
ꯀꯨꯏꯔꯦ ꯑꯦꯠꯃꯤꯁꯟ ꯇꯧꯈ꯭ꯔꯕꯗꯨꯗꯤ
ꯐꯔꯁꯦ ꯃꯁꯇꯔꯀꯔꯤꯔ
ꯐꯥꯔꯁꯅꯦ
ꯅꯨꯡꯉꯥꯢꯇꯦꯗ
ꯀꯩ ꯑꯦꯟꯁꯥꯡꯅꯣ ꯅꯪ ꯅꯣꯏꯒꯤ ꯀꯩꯅꯣꯗꯣ ꯑꯌꯨꯛ ꯑꯌꯨꯛꯇ ꯑꯌꯨꯛꯇ ꯀꯩ ꯑꯦꯟꯁꯥꯡ ꯊꯣꯡꯕꯤꯈ꯭ꯔꯦ
ꯕꯤꯟꯁꯅꯦ ꯑꯩ ꯍꯧꯖꯤꯛꯀꯥꯟꯁꯦ ꯕꯤꯟꯁ ꯈꯛꯇ ꯆꯥꯏ
ꯁꯛꯁꯨ ꯕꯤꯟꯁ ꯃꯥꯟꯂꯝꯒꯅꯤ ꯑꯍꯨ ꯍꯨ ꯍꯨ
ꯆꯪꯗ꯭ꯔꯦ
ꯄꯨꯛ ꯄꯨꯛꯅ ꯌꯥꯗꯦ ꯍꯥꯏꯕꯗꯣ
ꯑꯥ ꯌꯥꯗꯦ ꯆꯪꯕ ꯌꯥꯗꯦ ꯕꯤꯟꯅ ꯂꯦꯝꯗ꯭ꯔꯤꯡ ꯃꯣꯔꯅꯤꯡ ꯏꯚꯅꯤꯡ ꯃꯣꯔꯅꯤꯡ ꯏꯚꯅꯤꯡ ꯑ ꯑ
ꯑꯗꯨꯅꯦ ꯆꯥꯕꯗꯣ ꯑꯗꯨꯝ ꯅꯨꯡꯇꯤꯒ ꯆꯥꯔꯗꯤ ꯍꯥꯎꯇꯦꯕ ꯃꯍꯥꯎꯗꯣ
ꯎꯝ ꯍꯥꯎꯇꯦ ꯃꯍꯥꯎ ꯂꯩꯇꯦ
ꯎꯝ ꯃꯔꯛ ꯃꯔꯛꯇ ꯆꯥꯕꯗꯨꯅ ꯍꯥꯎꯋꯦ
ꯋꯥꯢ ꯌꯥꯝ ꯁꯥꯌꯦ
ꯈꯨꯟꯗꯗꯤ ꯈꯔ ꯐꯕꯅꯤ ꯁꯥꯔꯁꯨ ꯏꯪꯕꯒꯤ ꯃꯐꯝ ꯌꯥꯝ ꯂꯩꯌꯦ ꯁꯤꯗꯗꯤ ꯊꯣꯛꯂꯁꯨ ꯏꯪꯕꯒꯤ ꯃꯐꯝ ꯆꯥꯅꯤꯡꯕ ꯊꯣꯛꯂꯁꯨ ꯄꯩꯁꯥ ꯆꯪꯉꯦ
ꯅꯣꯡ ꯆꯨꯔꯗꯤ ꯈꯔꯥꯗꯤ ꯏꯪꯉꯦ ꯑꯗꯨꯕꯨ ꯑ
ꯅꯣꯡ ꯆꯨꯔꯁꯨꯀꯣ ꯁꯤꯗꯗꯤ ꯀꯟꯗꯦ ꯅꯣꯡꯗꯣ
ꯅꯨꯡꯁꯥ ꯊꯣꯛꯇ꯭ꯔꯁꯨ ꯁꯥꯕꯨꯗꯤ ꯑꯣꯏꯁ ꯂꯣꯏꯔꯦ
ꯃꯤꯅꯤꯠ ꯃꯤꯅꯤꯠ ꯀꯨꯟꯊ꯭ꯔꯥꯁꯨ ꯁꯨꯔꯝꯃꯣꯏ ꯅꯣ ꯀꯩꯅꯣ ꯅꯣꯡ ꯆꯨꯕꯗꯣ
ꯑꯩꯈꯣꯏꯗꯤ ꯑꯩꯈꯣꯏ ꯈꯨꯟꯗꯗꯤ ꯌꯥꯝ ꯉꯔꯥꯡꯒ ꯀꯩ ꯅꯨꯃꯤꯠꯇꯔ ꯐꯖꯅ ꯆꯨꯋꯦ
ꯂꯣꯏꯔꯦꯍꯦ
ꯀꯔꯤ ꯀꯔꯤ ꯇꯧꯕ꯭ꯔꯥ ꯅꯣꯢ ꯍꯧꯖꯤꯛꯀꯥꯟ
ꯑꯗꯨꯝ ꯌꯨꯝꯗ ꯑꯗꯨꯝ ꯂꯩꯕꯅꯦ ꯑꯃꯨꯛ ꯇꯨꯝ ꯑꯃꯨꯛ ꯍꯧꯒꯠꯂꯒ ꯃꯥꯏ ꯇꯥꯕ ꯑꯗꯨꯒ ꯑꯃꯨꯛ ꯐꯣꯟ ꯃꯦꯠꯄ ꯆꯥꯛ ꯆꯥꯕ ꯇꯨꯝꯕ ꯂꯣꯏꯔꯦ
ꯅꯨꯡꯉꯥꯢꯔꯦꯅꯦ ꯅꯣꯏꯁꯦ
ꯅꯨꯡꯉꯥꯏꯕ ꯆꯥꯡꯁꯤꯗꯤ ꯍꯥꯏꯔꯨꯅꯨ ꯅꯣꯏꯈꯠꯄꯒꯤ ꯑꯦꯍꯪ ꯂꯝꯕꯤꯗꯤ ꯌꯥꯝ ꯅꯣꯢꯈꯠꯄꯒꯤ ꯂꯝꯕꯤꯗꯤ ꯌꯥꯝ ꯅꯛꯑꯦ
ꯑꯍꯨꯡ ꯍꯨ ꯋꯥꯀꯤꯡꯡ ꯆꯠꯂꯣ
ꯑꯁ ꯋꯥꯛꯀꯤꯡ ꯆꯠꯄꯗꯨꯁꯨ ꯑꯩꯒꯤ ꯑꯩꯈꯣꯏꯅ ꯆꯠꯃꯤꯟꯅꯕ ꯃꯤ ꯂꯩꯔꯗꯤ ꯆꯠꯇꯣꯏꯕꯀꯣ
ꯎꯝ
ꯑꯗꯨꯒꯤ ꯑꯁ ꯆꯠꯇꯦ ꯏꯊꯟꯇ ꯑꯣꯏꯕꯒꯤ
ꯑꯩꯈꯣꯏꯁꯨ ꯑꯁ ꯂꯧ ꯆꯠꯂꯁꯨ ꯅꯣꯏꯕꯗꯤ ꯄꯪꯅꯣꯏ ꯅꯣꯢꯌꯦ ꯀꯔꯤꯒꯤꯔ ꯅꯣꯢꯕꯇ ꯅꯠꯇꯦ
ꯋꯥꯏꯌꯦꯗ ꯅꯣꯏꯕꯁꯦ ꯐꯅꯦꯛ ꯁꯦꯠꯄ ꯀꯥꯟꯗꯁꯨ ꯄꯨꯛꯅ ꯌꯥꯗꯦ ꯐꯨꯔꯤꯠꯁꯨ
ꯑꯗꯨꯝ ꯀꯩꯅꯣ ꯇꯧꯕꯗꯣ ꯇꯥꯏꯠ ꯑꯣꯏꯕꯗꯣ ꯎꯝ ꯍꯨ ꯍꯨ ꯍꯨꯍꯨ
ꯅꯨꯡꯉꯥꯏꯇꯦ ꯃꯤ ꯃꯃꯥꯡꯗ ꯆꯠꯄꯁꯨ ꯅꯨꯡꯉꯥꯏꯇꯦ
ꯍꯣꯏꯅꯦ ꯑꯁ ꯍꯦꯛ ꯊꯣꯛꯂꯛꯄ ꯀꯩ ꯆꯥꯔꯤꯅꯣ ꯌꯥꯝ ꯅꯣꯏꯈꯠꯂꯣꯏ ꯅꯩꯈꯠꯂꯦ ꯍꯥꯏꯔꯤꯅꯤ ꯃꯣꯏꯗꯣ ꯑꯩꯈꯣꯏꯅ ꯋꯥ ꯉꯥꯡꯕꯗꯣ ꯃꯣꯏ ꯇꯥꯕꯤꯗꯦ ꯃꯣꯏ ꯍꯥꯟꯅ ꯍꯥꯏꯗꯣꯏꯁꯦ ꯀꯔꯤꯒꯤꯔꯥ ꯌꯥꯝ ꯅꯣꯏꯌꯦ ꯌꯥꯝ ꯅꯣꯏꯌꯦ
ꯆꯥꯒ ꯃꯌꯥꯝ ꯆꯥꯕ꯭ꯔꯣ ꯍꯥꯏ ꯌꯥ ꯏꯣꯟꯗ
ꯁꯥꯎꯅꯤꯡꯕꯁꯤꯗꯤ ꯌꯥꯝꯅꯗꯤ ꯆꯥꯕ ꯅꯠꯇꯦ ꯚ ꯑꯩꯈꯣꯏꯗꯣ ꯑꯅꯝꯕ ꯃꯍꯥꯎꯁ ꯥꯒꯤ ꯀꯩꯅꯣ ꯃꯅꯨꯡꯗꯒꯤ ꯅꯣꯏꯕꯒꯤ ꯀꯩꯅꯣ ꯆꯥꯡꯗꯣ ꯂꯩꯕꯒꯤꯅꯦꯕ
ꯅꯣꯏꯕꯁꯤꯡ ꯆꯥꯛ ꯈꯤꯇꯥꯡ ꯈꯤꯇꯥꯡ ꯆꯥꯕꯅꯤꯅ ꯑꯀꯥꯡꯕꯕꯁꯤꯅꯦ ꯌꯥꯝꯅ ꯆꯥꯏ
ꯑꯗꯨꯅꯦ
ꯑꯩꯕꯨ ꯄ꯭ꯂꯦ ꯀ ꯌꯥ ꯆꯥꯕꯔ ꯌꯦ
ꯍꯩ ꯌꯥꯝ ꯂꯩꯔꯤꯕ꯭ꯔꯥ ꯈꯨꯟꯗ
ꯑꯩꯣꯏ ꯎꯝ ꯂꯌꯦ ꯅꯣꯏ ꯆꯥꯕ ꯕꯐꯪꯉꯝ꯭ꯔꯣꯏꯗ
ꯐꯪꯗꯦ ꯌꯥꯝꯦꯝ ꯁꯥꯎꯅꯤꯒ
ꯂꯥꯛ ꯂꯤꯡꯅꯤꯉꯥꯏ ꯂꯥꯛꯑꯣꯣꯏꯗ꯭ꯔꯣ
ꯚꯦꯀꯦꯁꯟ ꯄꯤꯔꯗꯤ ꯂꯥꯛꯀꯦ ꯇꯧꯕꯅꯦ ꯑꯗꯣ ꯏꯄꯥꯅ ꯂꯥꯛꯅꯨ ꯍꯥꯏꯌꯦ ꯂꯥꯛꯑꯁꯨ ꯂꯧꯒꯤ ꯂꯧ ꯊꯕꯛ ꯇꯧꯗꯕꯅꯤꯅ
ꯍꯩ ꯄꯤꯔꯛꯑꯣ ꯍꯥꯏꯌꯣ ꯊꯥꯔꯛꯑꯣ ꯍꯥꯏꯌꯣ
ꯂꯣꯏꯁꯤꯟꯈ꯭ꯔꯦ ꯍꯥꯏꯌꯦ ꯑꯩꯈꯣꯏ ꯍꯩ ꯀꯨꯝꯁꯤꯁꯦ ꯂꯤꯆꯤꯗꯣ ꯌꯥꯝ ꯄꯥꯟꯕ ꯃꯥꯜꯂꯦꯕ
ꯑꯗꯤꯆꯤꯗꯤ ꯂꯣꯏꯈꯔꯦ
ꯎꯝ ꯑꯗꯣ ꯑꯩ ꯐꯪꯗꯦ ꯇꯨꯡ ꯀꯩꯅꯣ ꯑꯦꯚ꯭ꯔꯤ ꯏꯌꯥꯔꯅꯦꯕ ꯗꯤꯆꯤ ꯑꯩꯈꯣꯏ ꯄꯥꯟꯕꯗꯣ ꯑꯩ ꯆꯥꯕ ꯐ
ꯑ
ꯍꯩꯈꯥꯁꯨꯅꯦ ꯃꯨꯟꯕ ꯃꯇꯝꯗ ꯑꯗꯨꯝ ꯑꯩ ꯏꯝꯐꯥꯜꯗ ꯂꯥꯛꯄꯒꯨꯝ ꯑꯗꯨꯃꯥꯏꯅ ꯇꯧꯕ
ꯑꯩ ꯀꯔꯤ ꯅꯨꯃꯤꯠꯠꯇꯔꯥ ꯆꯥꯕ ꯐꯪꯉꯦ ꯅꯣꯏꯒꯤ ꯍꯤꯀꯥꯗꯨ ꯍꯩꯀꯥꯒ ꯂꯤꯆꯤ ꯂꯣꯏꯈ꯭ꯔꯦ ꯑꯩꯈꯣꯏ ꯌꯨꯝꯗꯁꯨ ꯌꯥꯝ ꯑꯃꯨꯕꯒꯤ ꯍꯤꯀꯥ ꯂꯩꯕꯗꯨ ꯂꯣꯏꯈ꯭ꯔꯦ ꯈꯤꯇꯪ ꯄꯥꯂꯦ
ꯅꯍꯥꯟꯗꯣ ꯏꯃꯥꯅ ꯍꯩꯈꯥꯗꯤ ꯊꯥꯔꯛꯑꯦꯕꯀꯣ ꯑꯗꯨ ꯑꯣꯏꯔꯁꯨ ꯅꯣꯡ ꯆꯨꯕꯒꯤ ꯍꯩꯈꯥꯗꯣ ꯊꯨꯝꯗ꯭ꯔꯦꯕ ꯆꯥꯕ ꯃꯇꯝꯗ ꯑꯗꯨꯝ ꯀꯩꯅꯣ ꯁꯤꯟꯁꯨ ꯁꯤꯟꯗꯕ ꯑ ꯊꯨꯝꯁꯨ ꯊꯨꯝꯗꯕ ꯑꯗꯨꯃꯥꯏꯅ ꯍꯥꯏꯕꯒꯤ ꯂꯣꯏ ꯍꯨꯟꯗꯣꯛꯈ꯭ꯔꯕꯅꯤ ꯅꯦꯕ ꯑꯩꯗꯣ
ꯐꯃꯨꯗ꯭ꯔꯣ
ꯆꯥꯕ ꯌꯥꯗꯦ ꯑꯃꯨꯛ ꯅꯣꯡ ꯆꯨꯁꯤꯟꯕꯒꯤ ꯀꯩꯅꯣꯗꯣ ꯍꯩꯗꯣ ꯀꯔꯤ ꯍꯥꯏꯕ꯭ꯔꯥ ꯌꯥꯝꯅ ꯇꯤꯟ ꯆꯥꯛ ꯑ ꯀꯟꯕꯗꯣ ꯑꯗꯨꯒꯤ ꯌꯥꯗꯦ
ꯍꯧꯖꯤꯛ ꯂꯩꯕꯁꯦ ꯍꯩꯅꯎ ꯍꯩꯅꯎꯗꯤ ꯂꯩ
ꯑꯩ ꯅꯅꯥꯎ ꯈꯛꯇ ꯑꯣꯏꯔꯝꯒꯅꯤꯅꯦ ꯑꯗꯨꯗꯤ
ꯇꯤꯟ ꯆ ꯍꯥꯏꯗ
ꯇꯜꯂꯦ
ꯃꯨꯟꯗꯕ ꯀꯥꯟꯗꯗꯤ ꯌꯥꯝ ꯆꯥꯕ ꯉꯝꯅꯕ ꯃꯨꯜꯂꯗꯤ ꯑꯃꯨꯛ ꯇꯤꯟ ꯆꯥꯕ
ꯃꯨꯟꯗꯕ ꯊꯥꯔꯛꯄꯅꯦꯕ ꯅꯍꯥꯟꯗꯣ ꯑꯗꯨꯒ ꯑꯩꯅ ꯑ ꯑꯩꯅ ꯀꯩꯅꯣꯗ ꯆꯦꯡꯗ ꯍꯥꯞꯄꯅꯦꯕꯀꯣ ꯃꯟꯅꯉ ꯊꯦꯡꯉꯤ ꯄꯨꯔꯗ ꯃꯗꯦ
ꯆꯥꯕ ꯌꯥꯗꯕꯒꯤ ꯑꯗꯨꯝ ꯍꯨꯟꯗꯣꯛꯈ꯭ꯔꯦ ꯑꯗꯨꯁꯨ ꯑꯩꯒꯤ ꯗꯥꯎꯅꯦꯁꯤ ꯌꯧꯔꯕꯣꯗ
ꯌꯥꯎꯔꯦ ꯎꯝ
ꯑ ꯌꯥꯝ ꯊꯨꯑꯦꯀꯣ
ꯑꯁ ꯤꯟ ꯁꯃꯨ ꯊꯦ ꯀꯦꯒ
ꯆꯉꯃꯦ ꯊꯪꯅꯤ
ꯍꯣꯏ ꯍꯣꯏ ꯑꯗꯨꯗꯤ ꯐꯖꯅ ꯆꯔꯥ ꯋꯥꯜꯂꯨꯔꯣꯅ
ꯈꯔꯥ ꯉꯥꯟꯂꯗ
ꯅꯪ ꯑꯃꯨꯛ ꯇꯧꯔꯛꯑꯣ ꯍꯣꯔꯦꯟ
ꯑꯩꯔꯣ
ꯎ ꯅꯪ ꯐ꯭ꯔꯤ ꯑꯣꯏꯕ ꯃꯇꯝꯗ
ꯐ꯭ꯔꯤꯅꯦꯗ ꯑꯩꯈꯣꯏ ꯏꯃꯥ ꯏꯃꯥ ꯂꯥꯛꯄ ꯉꯥꯏꯒꯅꯤ ꯍꯧꯖꯤꯛ ꯅꯣꯏꯗꯤ ꯀꯔꯤ ꯀꯔꯤ ꯍꯟꯖꯥꯡ ꯆꯥꯟꯅꯕ꯭ꯔꯣ ꯍꯧꯖꯤꯛꯀꯥꯟ
ꯑꯂꯨꯅꯦ ꯍꯋꯥꯏꯅꯦ ꯕꯤꯟꯁꯅꯦ ꯈꯥꯃꯦꯟꯅꯦ ꯑꯗꯨꯝ ꯗꯨꯀꯥꯟꯗꯒꯤ ꯂꯧꯔꯒ ꯆꯥꯕꯅꯦ ꯑꯩꯈꯣꯏꯗꯤ
ꯃꯦꯟ ꯐ ꯃꯁꯛ ꯈꯪꯗ꯭ꯔꯦ ꯑꯩꯈꯣꯏꯗꯤ
ꯄꯩꯁꯥ ꯌꯥꯝ ꯄꯥꯝꯃꯨꯑꯦ ꯍꯥꯎꯁꯨ ꯍꯥꯎꯗꯕꯗꯨꯕꯨ ꯁꯣꯝ ꯂꯧꯔꯒ ꯆꯥꯕꯔꯣ
ꯑꯩꯈꯣꯏꯗꯤ ꯚꯁ